ꯍꯂꯣ ꯍꯜꯂꯣ
ꯇꯥꯏꯌꯦ ꯇꯥꯏꯌꯦ
ꯎꯝ ꯀꯔꯤꯒꯤꯔ ꯅꯪ ꯑꯩꯅ ꯇꯧꯔꯛꯄ ꯀꯥꯟꯗ ꯗꯤꯌꯥꯟꯁꯦ ꯅꯪꯅ ꯑꯁ ꯇꯧꯔꯛꯈꯤ ꯅꯪꯅ ꯉꯝꯈ꯭ꯔꯅꯦ ꯉꯁꯤꯁꯨ ꯑꯃꯨꯛꯀ ꯑꯩ ꯇꯟꯂꯦ
ꯈꯔ ꯇꯧꯔꯛꯀꯅꯤ
ꯈꯔ ꯇꯧꯔꯛꯀꯅꯤ
ꯑꯗꯨ
ꯀꯔꯤ ꯑꯗꯣ ꯀꯩꯗꯧꯔꯕ ꯂꯦꯞꯄꯕ
ꯑꯩꯌꯨꯛ ꯉꯟꯇꯥ ꯀꯩꯒꯤꯅꯣ ꯅꯪꯅ ꯀꯔꯤ ꯂꯥꯏ ꯇꯣꯡꯕꯒꯤꯅꯣꯕ
ꯀꯔꯤ
ꯑꯌꯨꯛ ꯉꯟꯇꯥ ꯀꯩ ꯂꯥꯏ ꯇꯣꯡꯕꯩꯅꯣꯕ ꯅꯪ ꯋꯥꯔꯤ ꯁꯥꯟꯅꯗꯥꯔꯒ ꯂꯩꯔꯝꯕꯁꯦ
ꯂꯥꯏ ꯇꯣꯡꯗꯤꯌꯦ ꯑꯩ ꯅꯪ ꯈꯪꯗ ꯅ ꯅꯍꯥꯟꯗꯒꯤ ꯑꯩ ꯊꯕꯛ ꯆꯤꯟꯕꯩꯅꯦ ꯍꯧꯖꯤꯛꯇꯤ ꯍꯧꯔꯑꯅꯤ
ꯅꯪ ꯇꯨꯝꯕ꯭ꯔꯥ ꯇꯨꯝꯗꯕ꯭ꯔꯥ ꯌꯦꯡꯕ ꯇꯥꯔꯦ
ꯌꯥꯔꯦ ꯃꯥꯟꯍꯟꯕꯤꯗꯣ ꯇꯣꯛꯑꯣ
ꯑꯁꯦꯡꯕꯅꯦ ꯑꯩ ꯑꯗꯨꯝ ꯑ ꯊꯕꯛ ꯂꯩꯇ꯭ꯔꯗꯤ ꯑꯗꯨꯝ ꯇꯧꯅꯤ
ꯉꯔꯥꯡ ꯄꯨꯡ ꯀꯌꯥ ꯉꯁꯥꯏ ꯄꯨꯡ ꯀꯌꯥ ꯍꯧꯒꯠꯄꯣ
ꯄꯨꯡ ꯐꯣꯔꯗ
ꯑꯦꯍ ꯑꯗꯨ ꯀꯩꯗꯧꯔ ꯂꯩꯕ
ꯐꯣꯟ ꯇꯧꯔꯒ ꯂꯩ ꯍꯥꯏꯔꯉꯥꯏꯗ
ꯅꯨꯡꯇꯤꯒꯤ ꯉꯟꯅ ꯍꯧꯒꯠꯄ꯭ꯔꯣ
ꯎꯝ
ꯅꯨꯡꯇꯤꯒꯤ ꯉꯟꯅ ꯍꯧꯒꯠꯄ꯭ꯔꯥ
ꯎꯝ ꯍꯧꯖꯤꯛꯇꯤ ꯉꯟꯅ ꯇꯨꯝꯂꯒ ꯉꯟꯅ ꯍꯧꯒꯠꯄ ꯑꯗꯨꯝ ꯇꯧꯋꯤ
ꯑꯗꯨ ꯅ꯬ ꯀꯩꯗꯧꯉꯩ ꯌꯨꯝ ꯆꯠꯇꯣꯏꯕ
ꯉꯁꯤ ꯆꯠꯇꯧ ꯃꯥꯂꯦ
ꯑꯗꯨ ꯀꯩꯗꯧꯀꯩꯗꯧꯉꯩ ꯂꯥꯛꯇꯣꯏꯔꯤꯕ
ꯈꯪꯗ꯭ꯔꯤ
ꯑꯗꯨ ꯈꯔ ꯊꯨꯅ ꯂꯥꯛꯈ꯭ꯔꯣꯅꯦ
ꯂꯥꯛꯑꯔꯣꯏ
ꯂꯥꯛꯈ꯭ꯔꯣꯅ
ꯀꯒꯥꯔꯤꯅꯣ ꯅꯪꯅꯥ ꯁꯤꯗ ꯋꯥꯔꯤ ꯁꯅꯅꯥꯔꯒ ꯃꯤꯅ ꯀꯧꯕ ꯈꯨꯝꯃꯤꯗꯨꯅ
ꯂꯛꯈ꯭ꯔꯣ
ꯑꯁ ꯂꯥꯛꯄ ꯀꯥꯟꯗ ꯍꯥꯏꯔꯛꯀꯦ
ꯎꯝ ꯉꯥꯟ ꯂꯥꯛꯅꯕ ꯇꯧꯔꯣ ꯍꯥꯥ
ꯀꯩ ꯇꯧꯁꯦ ꯍꯥꯏꯅꯣ ꯂꯥꯛꯑꯥꯒ
ꯉꯔꯥꯡ ꯍꯥꯏꯈ꯭ꯔꯕꯗꯨꯗꯤ
ꯆꯥꯗꯤ ꯂꯣꯜꯂꯗꯤ ꯉꯁꯥꯏ ꯃꯨꯟꯈ꯭ꯔꯅꯤꯀꯣ
ꯀꯅꯥꯅꯥ
ꯑꯩꯕꯨ ꯍꯥꯏꯕ
ꯑꯗꯨꯗꯤ ꯅꯪ ꯍꯧꯒꯠꯂꯒ ꯀꯩꯗꯧꯔ ꯂꯩꯕꯣ ꯉꯁꯥꯏꯗꯤ
ꯍꯧꯒꯠꯂꯥꯒ ꯑꯩ ꯐꯣꯟ ꯇꯧꯔꯒ ꯂꯩ ꯍꯥꯏꯔꯀꯥꯟꯗ ꯁꯤꯒꯤꯗ
ꯁꯤꯔꯥꯟ ꯇꯨꯔꯟ
ꯁꯦꯔꯥꯟ ꯇꯨꯔꯥꯟꯒ ꯍꯥꯏꯔꯤꯌꯦ ꯑꯌꯨꯛ ꯉꯟꯇꯥꯅ ꯄꯩꯁꯥ ꯇꯥꯜꯂꯤꯅꯤꯅꯦ ꯅꯨꯡꯊꯤꯟꯗ ꯃꯤ ꯂꯥꯡꯉꯤꯗꯅ
ꯑꯗꯣ ꯀꯃꯥꯏꯟ ꯇꯧꯁꯦꯕ
ꯀꯔꯤꯅꯣ ꯀꯨꯃꯥꯏ ꯇꯧꯁꯤꯕꯣ ꯌꯥꯝ ꯁꯦꯔꯤꯁꯇꯥꯒ
ꯉꯥꯟꯅ ꯂꯥꯛꯅꯕ ꯇꯧꯔꯣꯅ
ꯎꯝ ꯌꯦꯡꯒꯦ ꯌꯦꯡꯂꯒ ꯍꯥꯏꯔꯛꯀꯦ ꯃꯤ ꯍꯧꯒꯠꯇꯕ ꯌꯥꯎꯔꯤꯌꯦ ꯑꯩꯈꯣꯏꯗ ꯌꯥꯝ ꯌꯥꯎꯔꯤ ꯑꯩꯒꯤ ꯏꯅꯥꯎꯅꯨꯄꯤ ꯑꯃꯈꯛꯇ ꯏꯕꯅꯤ ꯍꯧꯒꯠꯄ ꯍꯜꯂꯣ ꯇꯥꯗꯔꯣ ꯍꯜꯂꯣ ꯍꯜꯂꯣ ꯀꯩ ꯅꯨꯡꯁꯤ ꯃꯤꯁꯤꯗꯤ ꯑꯁ ꯀꯩꯒꯤꯅꯨꯀꯣ ꯍꯜꯂꯣ ꯂꯣ ꯂꯣ ꯂꯣ ꯂꯣ ꯍꯜꯂꯣ ꯑꯥ ꯀꯞꯅꯤꯡꯉꯤꯗ ꯇꯟꯁꯤ